ꯍꯜꯂꯣ
ꯇꯥꯔ
ꯇꯥꯏꯦ ꯇꯥꯔꯦ
ꯎꯝ ꯀꯩꯗꯧꯔꯝꯃꯤꯅꯣ
ꯍꯆ ꯅꯦ ꯄꯦ ꯎ
ꯍꯤꯞꯄ ꯍꯤꯞꯄꯨ ꯍꯤꯞꯄꯨ ꯑꯩꯈꯣꯏ ꯀꯐꯣꯏ ꯌꯥꯝ ꯄꯥꯜꯂꯦ ꯆꯥꯔꯨꯔ ꯂꯣ
ꯍꯣꯏꯅꯦ ꯍꯅꯤ ꯃꯨꯜ ꯂꯕꯁꯦ ꯈꯥꯏꯅꯃꯅꯤꯁꯦ ꯈꯥꯏꯕꯤꯅꯤꯅ
ꯃꯨꯟꯕ ꯅꯗꯤ ꯄꯠꯄ ꯌꯥꯝ ꯌꯥꯎꯔꯦ
ꯎ
ꯍꯗꯛꯗꯤ ꯍꯗꯛꯗꯤ ꯇꯤꯟ ꯇꯥꯏꯔ ꯈꯪꯗꯦꯕꯀꯣ ꯇꯪꯈꯥꯏ ꯇꯪꯈꯥꯏ ꯄꯨꯝꯕꯩ ꯇꯥꯏꯞꯇ ꯇꯧꯔ ꯂꯩꯕꯗꯣ ꯑꯗꯨ ꯑꯗꯨ ꯃꯥꯥꯏꯟ ꯂ ꯂꯩꯔꯕ ꯅꯝꯕꯅꯣ
ꯎꯝ ꯐꯖꯅꯒꯨꯟꯕꯃꯗꯨꯕ
ꯈꯪꯗꯦꯌꯦ ꯑꯁꯤꯁ ꯆꯦꯈꯥꯏꯁꯨ ꯆꯦꯈꯥꯏꯗꯤ ꯃꯊꯛꯇ ꯑꯗꯨꯝ ꯄꯥꯟꯕꯅꯦꯕ ꯑꯗꯣ ꯄꯠꯂ ꯄꯠꯂ ꯂꯩꯔꯦꯕ ꯍꯦꯛꯇꯣꯛꯇꯕꯅꯤꯅ ꯈꯪꯗꯦꯕ ꯅꯨꯡꯗꯣ ꯍꯪꯗꯦ ꯌꯦꯡꯒꯦ ꯍꯧꯖꯤꯛ ꯍꯦꯒ
ꯨ ꯍꯥꯏꯗꯤ ꯂꯩꯗꯅ ꯉꯥꯡꯁꯪ ꯉꯥꯡꯗꯒꯤ ꯍꯥꯎꯇꯗꯅ ꯃꯣꯏꯁꯨ
ꯎꯝ ꯁꯤꯁꯦ ꯑꯗꯨꯝꯏ ꯈ꯭ꯋꯥꯏ ꯐꯥꯔꯁꯇ ꯄꯥꯟꯕ ꯑꯗꯨꯗꯤ ꯌꯥꯝ ꯍꯥꯎꯈꯤꯕꯅꯦ ꯍꯥꯏ
ꯍꯥꯡ ꯉꯍꯥꯟꯋꯥꯏ ꯃ ꯄꯄꯥꯝꯗ ꯍꯥꯎꯒꯦꯅꯦ
ꯑꯗꯣ ꯁꯨꯝ ꯁꯨꯝ ꯈꯔꯒ ꯂꯩꯔ ꯂꯩꯔꯒ ꯁꯨꯝ ꯁꯨꯝꯨ ꯁꯜꯂꯛꯑ
ꯑꯗꯨꯅꯗꯤ ꯄꯥꯝꯕꯤꯗꯤ ꯁꯟꯂꯛꯏꯅꯤ ꯀꯩ ꯃꯤꯕꯨꯥꯎ ꯇꯝꯕꯥꯜꯂ ꯑꯗꯨꯗꯗꯤ ꯄꯥꯝꯕꯤꯗꯤ ꯈꯩ ꯌꯧꯔꯁꯤ
ꯎꯝ ꯍ ꯍ ꯑꯗꯨ ꯑꯣꯏꯔꯁꯨ ꯀꯐꯣꯏꯗꯤ ꯃꯇꯝ ꯃꯇꯝ ꯂꯩꯇꯦ ꯍꯥꯏꯅꯠꯇ꯭ꯔꯣ
ꯑꯩꯈꯣꯏꯒꯤꯅꯦ ꯑꯩꯈꯣꯏꯁꯦ ꯍꯩꯅꯧ ꯍꯧꯔꯤꯁꯦ ꯃꯃꯥꯡ ꯆꯍꯤꯩꯗꯤ ꯌꯥꯝꯕ ꯑꯗꯨꯣ ꯍ ꯍꯥꯛꯇꯛꯇꯤ ꯀꯩ ꯍꯥꯏꯕꯅꯣ ꯀꯨꯟ ꯐꯥꯅ ꯄꯥꯟꯗꯦ ꯌꯥꯝ ꯂꯔꯤꯛꯅ ꯎꯝ ꯑꯃꯨꯛ ꯀꯥꯡꯉꯦ ꯑꯗꯩꯗꯤ ꯃꯃꯥꯡ ꯄꯥꯟꯗꯕꯗꯨꯅ ꯑꯗꯛꯄꯜ
ꯎ
ꯌꯦꯔꯕ ꯁꯦꯈꯥꯏꯔꯕ
ꯈꯥꯏꯗꯦ
ꯈꯨꯠ ꯀꯩꯅꯅ ꯀꯔꯤ ꯀꯦ ꯈ ꯈꯨꯂ ꯖ ꯇꯔꯒ ꯇꯔꯒꯁ ꯈꯥꯔ ꯃꯕ꯭ꯔꯦ ꯔꯦꯠ ꯆꯪꯕ꯭ꯔꯥ
ꯈ ꯍꯥꯏꯕꯗꯣ ꯈꯨꯠꯅ ꯈꯥꯏꯕ ꯈꯗꯤꯡ ꯉꯝꯃꯣꯏ ꯅꯪꯕꯣ ꯃꯀꯛꯁꯤꯡ ꯃꯌꯥꯝ ꯌꯥꯎꯋꯦ
ꯌꯥꯎ ꯅ ꯀꯁꯤꯕꯥꯢ
ꯌꯥꯎꯔꯦ
ꯑ ꯍꯣꯏ ꯍꯣꯏ ꯑꯁꯤ ꯐꯣꯟꯁꯦ ꯀꯅꯥ ꯑꯝꯇ ꯌꯦꯡꯖꯕ ꯌꯦꯡꯗꯦ
ꯌꯦꯡꯒꯦ ꯈꯨꯖꯤꯅ ꯈꯣꯛꯄꯗꯤ ꯋꯥꯏꯅꯦ ꯅꯪꯕꯣ
ꯇ ꯑꯗꯨ ꯊ ꯂꯣꯏ ꯄꯁ ꯍꯥꯥꯎꯔ ꯐꯇꯔ ꯄ
ꯈꯔ ꯈꯔꯗꯤ ꯄꯠꯄꯤꯗꯨꯣ ꯇꯧꯋꯦꯕ ꯃꯅꯨꯡꯗ ꯄꯨꯝꯕꯤꯗꯣ ꯗꯨꯀꯥꯟꯗ ꯃꯁꯛ ꯐꯖ ꯃꯍꯤ ꯍꯣꯝꯃꯦ
ꯆꯥꯒꯦ ꯊꯃꯝ
ꯀꯦꯔꯂꯥ
ꯐ
ꯆꯥꯔꯣ ꯂꯥꯛꯑꯣ ꯍꯥꯎꯔꯅꯤꯌꯦ
ꯆꯥꯕ ꯂꯥꯛꯄ ꯃꯇꯝꯗꯅꯤ ꯍꯧꯖꯤꯛ ꯁꯪꯗ꯭ꯔꯤꯁꯦ
ꯎꯝ ꯌꯥꯔꯣꯏ ꯌꯥꯔꯣꯏ
ꯆꯕ ꯂꯥꯛꯄꯣꯏ ꯃꯇꯝꯗꯤ ꯂꯨꯁꯦ
ꯃꯇꯝꯁꯤꯅꯦꯕ ꯂꯨꯔꯤꯁꯦ
ꯑꯩ ꯍꯧꯖꯤꯡ ꯀꯅꯤ ꯐꯆꯠ ꯀꯥꯏ ꯔ ꯋꯥꯔꯤꯅ ꯄꯥꯏꯝꯃꯔꯕꯨ ꯒꯤꯇꯣꯏ
ꯀꯥꯏ ꯆꯠꯇ꯭ꯔꯦꯕꯥ
ꯒꯥꯔꯤ ꯐꯣꯠꯂꯨꯗ꯭ꯔꯦ ꯍꯥꯏꯕ ꯒꯥꯔꯤ ꯎꯕꯗꯣ
ꯒꯥꯔꯤ ꯀꯩꯇꯗꯥ ꯍꯣꯔꯤꯕ
ꯈꯡꯗꯦ ꯀꯃꯥꯏꯅ ꯍꯣꯔꯝꯃꯤꯅꯤꯅ ꯍꯣꯟꯗꯦ ꯉꯍꯥꯟ ꯃꯈꯔ ꯑꯩꯈꯣꯏꯆꯦ ꯃꯣꯏꯅ ꯀꯦꯕ ꯆꯠꯄꯒ ꯈꯔ ꯊꯧꯅꯔꯨꯔꯦ ꯑꯗꯩ ꯇꯩ ꯍꯣꯡꯗꯦ ꯑꯩꯅ ꯑꯌꯨꯛ ꯆꯠꯄꯩꯗꯨꯗ ꯂꯩꯈꯣꯝꯒ ꯂꯩꯕꯗꯨ ꯒꯥꯔꯤ ꯃꯃꯥꯏꯗꯨ ꯏꯍꯥꯏ ꯍꯥꯏꯒꯨꯝ ꯀꯩꯅꯣꯝ ꯇꯧꯔꯤꯗ ꯀꯩꯒꯤꯅꯣ ꯁꯤꯕꯣ ꯍꯥꯏꯅ ꯈꯜꯂꯦ ꯑꯗꯨꯒ ꯑ ꯍꯣꯂꯩꯔꯝꯕꯩ ꯋꯥꯅꯤ ꯍꯜ ꯑꯥ
ꯎꯝ
ꯍꯣꯂꯩꯔꯦ ꯗꯔꯦ ꯐꯂꯨꯗ꯭ꯔ ꯌꯥꯍꯖꯥꯞ ꯐꯣꯠꯇꯦ ꯉꯁꯤꯁꯨ ꯐꯣꯠꯇꯦ
ꯅꯣꯏ ꯕꯥ ꯐꯣꯠꯍꯜꯂꯨ ꯆꯣ ꯀꯩꯅꯣ ꯅꯅꯥꯎꯄꯥ ꯔꯥ ꯀꯩꯅꯣ
ꯌꯥꯍꯕꯗ
ꯌꯦꯁ ꯀꯩꯗꯧꯕꯒꯤ ꯑꯟ ꯊꯧꯏ ꯊꯧꯔꯤ ꯃꯇꯝꯗꯅ ꯊꯧꯔꯒ
ꯅ ꯉꯁꯥꯏ ꯒꯥꯔꯤ ꯊꯧꯕꯥꯌꯥꯔꯣꯏ ꯑꯩꯅꯥ ꯂꯣꯏꯅ ꯄꯣꯠꯂꯨꯅꯤ ꯀꯅꯥꯝ ꯊꯧꯕ ꯌꯥꯔꯣꯏ
ꯈꯣꯡ ꯇꯦꯛꯄꯒ ꯆꯞ ꯃꯥꯟꯅꯩ ꯍꯥꯏꯕꯥ ꯁꯤꯍꯥꯏꯕꯥ ꯃꯤꯉꯣꯟꯗꯒꯤ ꯋꯥꯏ
ꯃꯥꯅꯥ ꯇꯥꯕ ꯒꯥꯔꯤ ꯂꯩꯇꯕꯁꯤ ꯌꯥꯝ ꯋ꯭ꯥꯕꯅꯤ ꯑꯩꯈꯣꯏꯒꯤ ꯑꯃꯈꯛꯇ ꯉꯥꯔꯤꯕꯁꯤꯕꯣꯏ ꯇ ꯁꯤꯖꯤꯟꯅꯕ ꯃꯤꯅ ꯍꯦꯟꯃꯜꯂꯦ
ꯃꯥꯅꯤ ꯑꯩꯈꯣꯏ ꯊꯟꯗꯅ ꯁꯤꯖꯤꯟꯅꯔꯤꯁꯦ ꯃꯣꯏꯅ ꯅꯣꯡꯐꯥꯗꯣꯛꯁꯨ ꯁꯤꯖꯤꯟꯅꯕ ꯃꯉꯥꯏꯔꯦ ꯑꯗꯨꯝ ꯆꯠꯂꯦꯕ ꯌꯥꯝꯅ ꯃꯇꯝ ꯃꯇꯝ ꯒꯥꯔꯤ ꯑꯃꯅ ꯑꯃꯨꯛ ꯋꯥꯏꯒꯦ ꯍꯥꯏꯔꯛꯀꯅꯤ ꯑꯃꯅ ꯑꯃꯨꯛ ꯀꯩꯅꯣ ꯇꯧꯒꯦ ꯍꯥꯏꯔꯛꯀꯅꯤ
ꯑꯗꯨꯝ ꯂꯩꯔꯗꯤ ꯑꯗꯨꯝ ꯃꯤꯁꯨ ꯂꯩꯇꯕ ꯀꯧꯕꯅꯤꯅ
ꯃꯥꯅꯤ
ꯑꯩꯈꯣꯏꯐꯥꯎ ꯂꯩꯅ ꯂꯩꯅ ꯃꯤꯗꯩ ꯋꯥꯅꯤ ꯀꯣꯟꯅꯅꯕ
ꯀꯣꯟ
ꯂꯩꯀꯥꯏꯔꯗꯨꯅ
ꯀꯥꯏ ꯇꯜꯂꯥ ꯍꯥꯕ ꯍꯥꯏꯕ ꯇꯜꯂꯥ ꯍꯥꯕ ꯇ ꯐꯗꯅꯦ ꯍꯥꯏꯕ ꯉꯍꯥꯂꯩꯔꯗꯤ ꯑꯃꯨꯛ ꯂꯥꯗꯤ ꯑꯃꯨꯛ ꯊꯣꯡ ꯍꯟꯒꯔꯣꯏ ꯌꯦꯡꯒꯨ ꯋꯥꯎ ꯁꯣꯛꯁꯤ ꯑꯃꯨꯛ
ꯉꯟꯅ ꯂꯣꯟꯕ꯭ꯔꯣ
ꯈꯪ ꯃꯣꯏꯗꯣ ꯑꯃꯨꯛ ꯂꯣꯟꯕ ꯅꯨꯡꯊꯤꯟ ꯑ ꯈꯪꯗ ꯌꯥꯝ ꯀꯟꯅ ꯑꯗꯨꯒ ꯑꯃ ꯕꯥꯃꯣꯟ ꯃꯅꯨꯡꯒꯤꯗ ꯑꯃ ꯂꯩꯕꯗꯣ꯫
ꯑꯗꯨꯕꯨꯗꯤ ꯃꯌꯨꯝꯗꯨ ꯃꯥꯅ ꯊꯕꯛ ꯍꯜꯂꯒ ꯍꯥꯡꯉꯦ ꯍꯥꯏꯕꯅꯦꯕ ꯑꯗꯣ꯫
ꯅꯅꯥꯎꯄꯥꯁꯤꯃ ꯆ ꯅꯅꯥꯎꯄꯥ ꯑꯅꯤ ꯂꯩꯌꯦꯕꯨ ꯀꯩꯅꯣ ꯑꯦ ꯅꯪ ꯆꯠꯀꯅꯤ꯫
ꯆꯠꯍꯜꯂꯨꯗꯣꯏꯅꯦ ꯆꯠꯈꯤꯗꯣꯏꯕ ꯑꯩꯅ ꯍꯣꯔꯦꯟꯗꯤꯟ ꯆꯠꯄ ꯅꯪꯅꯕ ꯆꯠꯂꯨꯆꯣꯅꯥ ꯍꯥꯏꯕ ꯍꯧ
ꯎꯝ ꯅꯨꯡꯁꯥ ꯁꯥꯕꯩꯅꯤ ꯗꯨꯕꯨꯗꯤ ꯍꯧꯖꯤꯛꯄꯨꯗꯤ꯫ ꯉꯥꯛꯇꯪ ꯏꯪꯗꯔ ꯆ
ꯀꯣꯛꯁꯦ ꯉꯁꯥꯏ ꯇꯨꯝꯕ ꯍꯧꯖꯤꯛꯐꯥꯎ ꯀꯪꯗ ꯂꯩꯔꯦ꯫
ꯀꯔꯤ꯫
ꯀꯣꯛ ꯁꯝꯁꯤꯕꯨꯕ ꯉꯁꯥꯏ ꯇꯨꯝꯕꯅꯦ ꯂꯨꯈꯝꯁꯦ꯫
ꯃꯄꯥꯟꯗ ꯉꯍꯥꯛꯇꯪ ꯊꯣꯛꯑꯣ ꯅꯨꯡꯁꯥꯗ ꯌꯥꯏꯌꯣ꯫
ꯇꯟ ꯅꯨꯡꯁꯥ ꯌꯥꯝ ꯁꯥꯏꯕꯦꯝ꯫
ꯈ꯭ꯌꯥꯎ꯫
ꯉꯍꯥꯛ ꯇꯨꯝꯊꯣꯛꯑꯅꯤ ꯑꯗꯨꯒ ꯍꯩꯅꯧ ꯆꯥ ꯊꯣꯛꯑꯅꯤ ꯑꯗꯨꯒ ꯍꯧꯒꯠꯂꯅꯤ ꯑꯗꯒꯤ ꯆꯠꯂꯅꯤ꯫
ꯑꯩꯁ
ꯑꯗꯩꯗꯤ ꯅꯣꯝꯕ ꯍꯧꯔꯅꯤ꯫
ꯎꯝ ꯊꯕꯛꯁꯦ꯫
ꯊꯕꯛꯁꯦ꯫ ꯍꯣꯔꯦꯟ ꯄꯨꯡ ꯇꯔꯦꯠ ꯃꯈꯥꯏꯐꯥꯎ ꯈꯗꯥꯡ ꯅꯣꯝꯗꯣꯏꯅꯤ꯫ ꯍꯥꯥ꯫
ꯍꯩꯅꯧ ꯃꯨꯜꯂꯕꯣ꯫
ꯍꯩꯅꯧ ꯃꯨꯜꯂꯦꯅ ꯑꯩꯈꯣꯏꯒꯤ ꯅꯣꯏ ꯃꯨꯟꯗ꯭ꯔꯤꯕꯣ꯫
ꯈꯣꯏ ꯃꯨꯟꯗꯦ꯫
ꯍꯣꯏ ꯃꯨꯜꯂꯦ ꯆꯥ ꯍꯧꯔꯦ꯫
ꯇꯤꯟꯆꯥꯗ꯭ꯔꯥ꯫
ꯆꯥꯗꯦ ꯆꯥꯕꯁꯨ ꯌꯥꯎꯋꯦ ꯆꯥꯗꯕꯁꯨ ꯌꯥꯎꯋꯦ꯫
ꯀꯣꯔꯣꯝ ꯅꯥꯀꯟꯗ ꯄꯥꯟꯕ ꯍꯩꯅꯧꯅꯣ ꯅꯣꯏ
ꯒꯤ ꯍꯦꯛ ꯁꯨꯃꯥꯡ ꯃꯇꯣꯟꯒꯤ꯫ ꯋꯥꯄꯟ ꯃꯈꯣꯡꯗ ꯑꯋꯥꯕ ꯑꯃ ꯍꯧꯔꯤ꯫ ꯃꯃꯥꯡ ꯆꯍꯤꯗꯤ ꯌꯥꯝ ꯄꯥꯜꯂ ꯇꯤꯟ ꯌꯥꯝ ꯆꯥꯗꯅꯦ ꯍꯥꯎꯋꯦ ꯍꯥꯏꯕ ꯑꯗꯨ ꯍꯩꯅꯧꯗꯣ꯫ ꯃꯦꯕ ꯑꯗꯨꯝ ꯇꯤꯟꯖꯨ ꯆꯥꯗꯦ ꯃꯁꯛꯀ ꯐꯖꯒ ꯆꯥꯅꯤ ꯌꯦꯜꯂꯣꯒ ꯑꯣꯔꯀꯥꯟꯗ ꯃꯨꯜꯂꯛꯑꯒ꯫
ꯑꯗꯨꯣ ꯍꯟꯗꯛ ꯌꯥꯝ ꯄꯥꯟꯗꯕ ꯌꯥꯝ꯫ ꯄꯥꯜꯂꯗꯤ ꯌꯥꯝ ꯃꯨꯟꯕꯅꯦ ꯍꯥꯏ ꯃꯃꯥꯡ ꯆꯍꯤꯗꯤ ꯄꯨꯞ ꯄꯨꯞ ꯄꯪꯀꯦꯟꯗ ꯀꯦꯜꯂꯝꯗꯣꯏꯅꯤ ꯑꯍꯥꯎꯕꯁꯦ꯫
ꯍꯣꯏꯗꯤ ꯑꯗꯨꯃꯥꯏꯅ ꯃꯨꯜꯂꯒ ꯆꯥꯕ ꯌꯥꯕ ꯑꯝꯇ ꯄꯥꯟꯗꯌꯥ
ꯁꯥꯄꯤ ꯍꯟꯗꯛ ꯑꯅꯧꯕ ꯑꯃ ꯄꯥꯜꯂꯦ ꯑꯗꯨꯅꯦ ꯃꯊꯟꯗꯅꯦ ꯄꯛꯆꯦ ꯆꯦꯈꯥꯏꯔ ꯄꯛꯀꯦꯅ ꯀꯦꯟꯕ ꯅꯦꯝꯁꯨ ꯅꯦꯝꯃꯦꯕ ꯎꯝ ꯄꯥꯝꯕꯤ ꯑꯅꯤꯦꯝ ꯑꯃꯅꯦꯕ ꯍꯟꯗꯛꯇ ꯄꯥꯟꯕꯅꯦꯕ ꯑꯗꯨꯒ ꯖꯨꯠ ꯑꯃ ꯆꯥꯗꯕ ꯆꯔꯨꯡ ꯆꯔꯨꯡ ꯄꯥꯜꯂꯦ ꯌꯥꯝ ꯐꯖꯩ ꯀꯥꯏꯅ ꯈꯜꯂꯦ ꯑꯗꯨꯒ ꯍꯀꯦꯟ ꯇꯀꯦꯜꯁꯦ ꯈꯔꯁꯦ ꯈꯥꯏ ꯍꯣꯏ ꯊꯣꯛ
ꯑꯗꯨꯗꯤ ꯀꯩꯁꯨ ꯆꯥꯕ ꯌꯥꯔꯝꯃ꯭ꯔꯥ
ꯌꯥꯗꯗ ꯈꯨꯨꯔꯆꯦ ꯈꯥꯏꯗ ꯌꯥ ꯇꯨꯁꯦ ꯌꯥꯔ
ꯎꯝ
ꯑꯩꯈꯣꯏ ꯃꯤꯅ ꯈꯨꯠꯁꯤꯟ ꯁꯤꯠꯈꯤꯕ ꯇꯥꯔꯞꯄꯅꯦ ꯗꯥꯛ ꯂꯩꯗꯣꯏꯅꯦꯕ ꯈꯪꯉꯕ꯭ꯔꯥ ꯔꯥꯎꯟ ꯃꯆꯥ ꯃꯆꯥ ꯃꯆꯥ ꯍꯩꯅꯧ ꯈꯨꯗꯤꯡꯃꯛꯀꯤ ꯑꯥꯏ ꯃꯉꯣꯟꯗ ꯃꯥꯔꯦ ꯂꯧ ꯀ ꯊꯃꯒꯤ ꯑꯗꯨꯒ ꯈꯪꯗꯦ ꯑꯗꯨꯅ ꯍꯥꯏꯁ ꯀꯩꯅꯣꯁꯤꯕꯨ ꯀꯅꯥ ꯑꯍꯥꯟꯕꯗ ꯑꯃ ꯃꯇꯥꯏꯗ ꯄꯥꯝꯝꯕ ꯎꯕꯕꯨꯗꯤ ꯀꯅꯥ ꯅꯪ ꯁꯦꯑꯂꯝꯃꯤꯥꯠꯅꯣ ꯅꯅꯦꯅ ꯄꯥꯝꯅ ꯑꯉꯥꯡ ꯂꯥꯝꯗꯔꯒ ꯁꯠꯑꯃꯤꯖꯥꯠꯅ ꯈꯜꯂꯤꯦꯗꯨ ꯑꯗꯨꯒ ꯂꯣꯏ ꯌꯦꯡ ꯀꯀꯥꯟꯗ ꯂꯣꯏꯅ ꯇꯥꯛꯄꯗꯤꯝ ꯃꯨꯔꯣ ꯃꯨꯔ ꯈꯥꯝꯃ ꯈꯥꯝ ꯑꯅꯧꯕꯕꯨ ꯑꯗꯨꯝ ꯂꯣꯜꯂꯦꯕ ꯋꯥꯅꯤ ꯑꯗ ꯋꯥ ꯈꯤꯇꯪ ꯍꯧꯖꯤꯛ ꯈꯤꯇꯪ ꯃꯨꯟꯕ ꯊꯥꯃꯤ ꯌꯧꯔꯦꯗꯅ ꯇ ꯆꯦꯈꯥꯏꯕ ꯑꯣꯏꯔꯦ ꯄ ꯀꯡ ꯀꯂꯅꯤ ꯄꯜꯂ ꯄꯜꯂ ꯑꯆꯥ ꯌꯥꯗꯦ ꯑꯗꯨꯅꯦ ꯑꯗꯨꯃꯥꯏꯅ ꯇꯧꯅꯤ ꯈꯪꯉꯝꯃꯗꯤ ꯁꯪꯉꯦ ꯍꯦꯛꯇꯗ ꯀ ꯆꯥꯔ ꯁꯟꯗꯣꯛꯑꯝꯃꯣꯏꯗꯥ ꯍꯧꯛꯗꯤ ꯑꯣꯏ ꯇꯤꯟ ꯇ ꯁꯒ꯭ꯔꯃꯤꯅ ꯑꯝꯇ ꯁꯤꯖꯤꯟꯅꯕꯝꯁꯨ ꯈꯪꯗ ꯌꯥꯗ꯭ꯔꯦ
ꯃꯊꯪꯗꯩꯗꯤ ꯈꯪꯉꯅꯤ
ꯁꯉꯦꯟ ꯑꯗꯣ ꯇꯝꯕ ꯉꯝꯗꯦꯗ ꯃꯣꯏꯁ ꯑꯥ ꯈ ꯍꯟꯗꯛꯅ ꯇꯤꯟ ꯆꯥꯏꯔ ꯃꯊꯟꯗ ꯑꯃꯨꯛ ꯆꯥꯔꯛꯑꯣ
ꯌꯥꯝꯗ
ꯇꯝꯕ ꯉꯝꯗꯦꯕ ꯃꯊꯟꯗ ꯑꯃꯨꯛ ꯄꯥꯅꯤ ꯑꯃꯨꯛꯅ ꯄꯥꯜꯂꯣꯏ
ꯃꯣꯏꯁꯨ ꯆꯍꯤ ꯈꯨꯗꯤꯡꯒꯤ ꯁꯛꯂꯣꯟ ꯑꯃꯃꯝꯗꯅꯤ ꯂꯥꯛꯏꯁꯦ
ꯁꯤꯗ ꯍꯧꯕ ꯑꯋꯥꯡꯕꯗꯨꯅ ꯋꯥꯡꯃꯟꯗꯅ ꯇꯥꯔꯛꯄꯗ ꯄꯨꯀꯥꯏ ꯀꯥꯏꯕ ꯍꯩꯅꯕꯨꯁꯨ
ꯎꯝ ꯑꯗꯨꯗꯤ ꯀꯅꯥꯝ ꯆꯥꯗ꯭ꯔꯕ
ꯀꯦꯜꯂꯛꯗꯣ ꯍꯣꯏꯗꯩꯗꯤ ꯄꯣꯞꯄꯒꯤ ꯑꯃ ꯄꯗ꯭ꯔꯦꯛ ꯄꯗ꯭ꯔꯦꯛ ꯂꯥꯎꯕꯗꯨ ꯈꯪꯕ ꯍꯥꯏꯅꯧꯒꯤ ꯑꯟꯁꯔ ꯇꯧ ꯑꯩ ꯄꯝꯕꯤꯗꯣ ꯌꯥꯝ ꯋꯥꯡꯕꯅꯤꯅ ꯇꯥꯔꯛꯄꯗ ꯀꯥꯏꯌꯦꯕꯗ
ꯏꯟ ꯈꯜꯂꯒ ꯍꯦꯛꯀꯗꯕꯅꯤꯅꯦ
ꯑꯃꯅꯪ ꯅꯤꯛꯁꯤꯗꯤ ꯍꯥꯏꯅꯩ ꯑꯗꯨꯝ ꯈꯪꯗ꯭ꯔꯦ ꯍꯦꯛꯇꯔꯤ
ꯍꯥꯏꯅꯔꯣ ꯄꯨꯂꯞ ꯄꯨꯟꯅ ꯇꯧꯔꯒ ꯑꯃꯅ ꯀꯥꯔꯒꯔꯥ ꯄꯣꯂꯥꯡꯈꯣꯛ ꯄꯥꯏꯔꯒ ꯇꯒ
ꯑꯗꯣ ꯄꯣꯂꯥꯡꯀꯣꯛ ꯄꯥꯏꯔꯒꯁꯨꯅꯦ ꯏꯟ ꯈꯟꯗ꯭ꯔꯒꯗꯤ ꯀꯦꯜꯂꯛꯄꯗ ꯑꯗꯨꯝ ꯀꯥꯏꯅꯦꯕ ꯅꯠꯇꯦ ꯌꯥꯝ ꯋꯥꯡꯉꯦꯕ ꯊꯣꯡꯅꯥꯎ ꯅꯤꯄꯥꯥꯟꯕꯤꯗ ꯑꯣꯃꯗꯨꯅꯦ ꯍꯥꯏꯕ
ꯎꯝ ꯏꯟ ꯈꯟꯗꯕ ꯌꯔꯣꯏ
ꯌꯥꯔꯣꯏꯕ ꯏꯟ ꯈꯟꯗꯗꯤ
ꯎꯝ ꯍꯜꯂꯣ ꯎꯝ ꯖꯥꯝ ꯍꯦꯛꯄ ꯗꯧꯅ ꯍꯦꯛ ꯠꯇꯗꯤ
ꯖꯥꯝ ꯃꯆꯥꯅꯤ
ꯖꯥꯝꯃꯨꯛ ꯄꯥꯟꯅꯔꯛꯑꯕꯅꯦ ꯍꯧꯖꯤꯛ
ꯄꯥꯟꯅꯔꯦ ꯑꯃ ꯖꯥꯝꯗꯧꯅ ꯇꯧꯕꯅꯦ ꯖꯥꯝꯗꯤ ꯅꯠꯇꯦꯕ ꯀꯔꯤ ꯍꯥꯏꯅꯣ ꯈꯪꯗꯦ ꯃꯣꯏꯅ ꯑꯃ ꯃꯦꯠꯂꯒꯦ ꯆꯥꯅꯩꯌꯦ ꯍꯩꯖꯝꯄꯦꯠꯂ ꯈꯪꯗꯦ ꯌꯥꯝ ꯃꯨ ꯍꯣ ꯃꯦꯠꯂꯒ ꯍꯦꯛ ꯆꯅꯩꯕ ꯗꯨꯨꯅꯦ ꯑꯩꯅ ꯃꯨꯟꯁꯨ ꯃꯨꯟ ꯖꯥꯝ ꯃꯦꯠꯂ ꯁꯤꯜꯍꯩꯕꯗꯤ ꯑꯩꯈꯣꯏ ꯍꯥꯎ ꯁꯤꯜꯍꯩꯕ ꯃꯤꯠꯂ ꯇꯗꯤꯌꯦ ꯎꯝ ꯃꯥ ꯄꯤꯛꯇꯨ ꯄꯤꯛꯇꯨ ꯄꯤꯛꯑꯦ ꯀꯩꯅꯣꯗꯨꯗꯤ ꯁꯤꯗꯃꯗꯤ ꯑꯗꯨꯒ ꯈꯪꯗꯦ ꯕ꯭ꯂꯨꯕꯦꯔꯤ ꯑꯣꯏꯗꯨꯏꯔ ꯈꯪꯗꯦ ꯀꯃꯥꯏꯅ ꯈꯪꯗꯦꯈꯣꯏ ꯃꯅꯤꯄꯨꯔꯗꯤ ꯄꯥꯛꯅ ꯆꯥꯗꯦꯅ ꯑꯁꯣꯟ ꯃꯄꯥꯟꯗꯅ ꯍꯦꯟꯅ ꯆꯥꯟꯅꯕ ꯈꯪꯗꯦ ꯃꯦꯠꯂ ꯃꯦꯠꯂ ꯐꯖꯟꯅ ꯆꯥꯏꯑꯕ ꯍꯩꯅꯧ ꯑꯗꯣ
ꯈꯪꯗꯦꯗꯨꯗꯤ ꯃꯤ ꯍꯩ ꯂꯣꯏꯅ ꯃꯤꯠꯂ ꯁꯥꯟꯅꯕꯅꯦ ꯑꯩꯈꯣꯏ ꯁꯋ꯭ꯥꯏꯗꯕꯨ ꯆꯥꯗꯋꯥꯟꯅꯦ
ꯆꯗꯦ ꯑꯩ ꯅꯍꯥꯟ ꯍꯩꯅꯧ ꯊꯣꯡꯉꯦ ꯍꯥꯎꯋꯦ
ꯍꯥꯎꯅꯕꯦ ꯑꯃꯨꯟꯕꯗꯣ ꯊꯣꯡꯉꯣ ꯍꯥꯎꯕꯅꯦ ꯑꯃꯨꯟꯕꯅꯦ ꯍꯦꯟꯅ
ꯑ ꯀꯩꯅ ꯇꯣꯕ ꯑ ꯎ ꯍꯥꯏꯅ ꯃꯨꯟꯗ꯭ꯔꯤꯉꯩꯗꯅꯤꯇ ꯁꯪꯅ ꯁꯥꯡꯉꯅꯝꯏꯕ ꯍ ꯇꯨꯏꯁꯟ ꯂꯥꯛꯄ ꯑꯉꯥꯡꯅ ꯍꯦꯡꯕ ꯃꯌꯥꯝ ꯄꯔꯛꯄ ꯍꯥꯏꯇꯥꯔꯦ ꯑꯗ ꯑꯩꯗꯤ ꯆꯥ ꯑꯝꯇ ꯉꯝꯗ꯭ꯔꯕ ꯌꯥꯒꯨꯝꯕꯅꯤꯅ ꯑꯜꯒ ꯊꯣꯡꯗꯣꯛꯀꯦꯅ ꯊꯣꯡꯗꯣꯛꯑꯦ ꯑꯗꯨꯒ ꯁ꯭ꯀꯨꯜꯗ ꯈꯔ ꯄꯨꯔꯦ ꯆꯠꯄꯗ ꯌꯨꯝꯒꯤ ꯈꯔ ꯆꯥꯅ ꯊꯝꯃꯝꯃꯦ ꯑꯁ ꯍꯥꯎꯋꯦꯕꯗꯨꯁꯨ ꯌꯥꯝ ꯀꯩꯝ ꯊꯥꯛꯄꯣꯠꯇꯦꯕ ꯊꯥꯎ ꯈꯤꯇꯪ ꯑꯃꯨꯛ ꯊꯣꯛꯑꯦ ꯑꯗꯨꯒ ꯆꯤꯅꯤꯗꯣ ꯑꯃꯨꯛ ꯍꯥꯞꯄ ꯀꯥꯟꯗ ꯑꯗꯨꯝ ꯂꯣꯜꯂ ꯊꯣꯛꯑꯦꯕ ꯃꯣꯔ ꯈꯥꯥꯁꯦꯂꯒ ꯎꯝ ꯃꯔꯣꯛꯇꯣ ꯀꯥꯟꯁꯤꯗꯕ ꯍꯥꯞꯄꯦꯕ ꯑ ꯀꯥ ꯆꯤꯗꯕ ꯍꯥꯞꯕꯗꯨꯏ ꯀꯥ ꯆꯤꯗꯕꯒꯤ ꯃꯅꯝꯗ ꯁꯤ ꯋꯥꯟ ꯑꯣ ꯘꯤꯅ ꯉꯧꯔꯒꯅ ꯃꯣꯏꯅ ꯍꯥꯎꯋꯦ ꯍꯥꯏꯕ ꯊꯥꯎ ꯆꯥꯕ ꯅꯠꯇꯕ ꯘꯤꯅ
ꯎꯝ ꯍ ꯒꯤꯁꯨꯨ ꯒꯤꯖꯨ ꯃꯅꯝꯒꯤꯅꯤꯗꯅ
ꯑꯗꯨꯩꯅ ꯍꯩ ꯁꯩꯅꯧ ꯊꯣꯡꯕ ꯑꯃ ꯍꯩꯔꯦ ꯏꯉ ꯇ ꯍ ꯍꯒ ꯀꯖꯦ
ꯍꯅ ꯑ ꯍꯏ
ꯍꯥꯎꯁꯨ ꯍꯥꯎꯕ ꯑꯗꯨꯒ ꯀꯩꯅꯣꯗꯣ ꯃꯣꯏꯒꯤ ꯇꯟꯗꯒ ꯍꯥꯞꯄ ꯑꯃꯨ ꯑꯃꯨꯕ ꯂꯗꯣ ꯈꯪꯕ꯭ꯔꯥ ꯌꯥꯝ ꯍꯥꯎꯇꯕꯤꯗꯣ ꯑꯗꯨ ꯑꯗꯨ ꯃꯤꯗꯤ ꯐꯣꯟꯗ ꯃꯣꯏ ꯊꯥꯒꯠꯅꯕꯗ ꯑꯗꯨꯝ ꯃꯌꯥꯝ ꯍꯥꯞꯄ ꯑꯗꯨꯗ ꯍꯥꯏ ꯃꯤ ꯍꯥꯞꯇꯦ
ꯎꯝ ꯑꯗꯨ ꯍꯥꯞꯇꯧꯅꯦ ꯍꯥꯞꯄꯔꯦ ꯍꯥꯡꯉ
ꯝꯗꯤ ꯁꯣꯏꯗꯅ ꯍꯥꯎꯗꯤ ꯍꯥꯎꯗꯣꯏꯅꯦꯕ ꯃꯣꯏꯒꯤ ꯁꯥꯔꯤ ꯁꯥꯔꯤ ꯇꯐꯝ ꯑꯃ ꯊꯣꯛꯏꯗꯅ ꯑꯗꯨꯒꯤꯗꯣ ꯍꯥꯎꯗꯤ ꯍꯥꯎꯗꯣꯏꯕ ꯂꯩꯇꯕꯅꯤꯅ ꯍꯥꯞꯇ꯭ꯔꯦ ꯑꯔꯩꯕꯉꯩ ꯊꯣꯡꯉꯒ ꯆꯔ ꯇꯧꯕꯅꯤ ꯑꯥꯎꯗꯤ ꯍꯥꯥꯎ ꯑꯃꯨꯀ ꯊꯣꯡꯒꯦꯅꯤ ꯃꯕ ꯉꯩꯁꯤꯒ ꯎꯝ ꯊꯥꯃ ꯊꯃ